ꯍꯜꯂꯣ
ꯑꯁ ꯀꯩꯅꯣ ꯉꯁꯤꯗꯤ ꯀꯣꯜꯒꯁꯦ ꯖꯔ ꯖꯔ ꯌꯥꯔꯒ ꯄꯨꯡꯒꯁꯦ ꯈꯪꯍꯧꯗ꯭ꯔꯒ ꯀꯩꯅꯣꯝ ꯇꯧꯔꯦ
ꯈꯪꯍꯧꯗꯦ ꯋꯥꯔꯤꯒꯁꯦ
ꯋꯥꯔꯤꯒꯁꯦ ꯃꯌꯥꯝ ꯑꯃ ꯊꯣꯛꯆꯤꯜꯂꯛꯑꯦ ꯍꯥꯏꯕ
ꯁꯤꯒꯤꯁꯤ ꯁꯤꯒꯤ ꯄꯩꯁꯥ ꯈꯔ ꯆꯪꯉꯛꯄꯁꯤꯅ ꯅꯪ ꯑꯆꯥꯄ ꯄꯣ ꯑꯃ ꯆꯥꯊꯣꯛꯑꯣ
ꯑꯩꯉꯣꯟꯗ ꯆꯪꯉꯛꯇꯣꯏꯔꯕ ꯍꯥꯏꯁꯦ
ꯆꯪꯉꯛꯇꯣꯏꯅꯦ ꯍꯥꯏꯕ ꯅꯪꯉꯣꯟꯗ
ꯅꯪꯉꯣꯟꯗꯗꯤ
ꯑꯩꯉꯣꯟꯗꯁꯨ ꯆꯪꯉꯛꯀꯅꯤꯕ ꯑꯗꯣ ꯑꯗꯨꯒꯤ ꯄꯩꯁꯥꯗꯨꯗꯤ ꯑꯩ ꯈꯪꯗꯦꯕ ꯑꯩꯒꯤꯗꯤ ꯑꯩꯒꯤ ꯏꯃꯥꯟꯅꯕꯤꯗꯨꯅ ꯇꯧꯔꯀꯥꯟꯗ ꯁꯥꯟꯅꯈꯤꯕꯒꯤ ꯄꯩꯁꯥꯗꯤ ꯆꯪꯉꯛꯈ꯭ꯔꯦꯕ ꯑꯩꯒꯤ ꯂꯨꯄꯥ ꯆꯥꯃꯔꯤꯗꯤ ꯌꯥꯎꯗꯦ ꯊ꯭ꯔꯤ ꯍꯟꯗ꯭ꯔꯦꯠ ꯀ ꯅꯥꯏꯟꯇꯤꯒ ꯀꯌꯥꯅꯣꯝ ꯆꯪꯉꯛꯑꯦꯕ ꯑꯗꯨꯝ ꯆꯥꯝꯔꯤꯒꯤ ꯆꯥꯡ ꯍꯥꯏꯇꯥꯔꯦ ꯑꯗꯨꯒ ꯄꯩꯁꯥꯁꯦ ꯉꯔꯥꯡ ꯅꯍꯥꯟ ꯂꯨꯄꯥ ꯆꯥꯝꯃ ꯑꯃ ꯆꯪꯉꯛꯑꯦꯕ ꯑꯗꯨꯒꯤ ꯄꯩꯁꯥꯗꯣ ꯑꯩꯅ ꯈꯟꯕꯗ ꯅꯣꯏꯒꯤꯗꯧꯔ ꯇꯧꯕꯒꯤ ꯄꯩꯁꯥ ꯑꯣꯏꯗꯣꯏꯕ ꯃꯥꯜꯂꯦꯕ ꯑꯗꯨꯏ ꯄꯩꯁꯥꯗꯣ ꯑꯗꯨꯃꯥꯏꯅ ꯑꯣꯏꯕ ꯃꯥꯜꯂꯦꯕ ꯑꯗꯨ ꯑꯗꯨꯗꯤ ꯅꯪ ꯁꯤꯒꯤ ꯑꯦꯞꯁꯦ ꯀꯛꯊꯠꯇꯕꯤ ꯀꯩꯅꯣ ꯇꯧꯔꯀꯥꯟꯗ ꯑꯩꯅ ꯁꯤ ꯇꯧꯕ ꯂꯣꯏꯈꯤ ꯇꯥꯔꯒꯁꯨ ꯅꯪ ꯄꯩꯁꯥ ꯆꯪꯉꯛꯈꯤ ꯇꯥꯔꯒꯁꯨ ꯅꯪꯅ ꯑꯃꯨꯛ ꯃꯤ ꯑꯇꯣꯞꯄꯗ ꯇꯧꯖꯔꯒ ꯄꯩꯁꯥ ꯑꯃꯨꯛ ꯆꯪꯍꯟꯕ ꯌꯥꯗ꯭ꯔꯥꯅꯦ ꯑꯗꯨꯝ ꯉꯥꯏꯍꯥꯛ ꯉꯥꯏꯍꯥꯛ ꯋꯥꯔꯤ ꯁꯥꯟꯅꯊꯣꯛꯑꯒ
ꯑꯗꯨ ꯅꯪ ꯍꯥꯏꯗꯤ ꯃꯤ ꯑꯅꯤ ꯑꯍꯨꯝꯗꯤ ꯁꯨꯔꯦꯀꯣ ꯅꯪ ꯁꯥꯟꯅꯩꯁꯦ
ꯑꯥ ꯅꯪꯒ ꯑꯍꯨꯝ ꯁꯨꯗꯦꯕ ꯑꯩꯅ ꯃꯤꯗꯣ ꯊꯤꯔꯝꯕꯅꯦꯕ ꯑꯗꯨꯒ ꯄ꯭ꯔꯤꯌꯥꯗꯣ ꯉꯁꯥꯏ ꯊꯦꯡꯅꯩꯌꯦ ꯂꯝꯕꯤꯗ ꯃꯥꯗꯣ ꯑꯩꯉꯣꯟꯗ ꯀꯣꯜ ꯇꯧꯔꯛꯀꯥꯟꯗ ꯑꯩꯅ ꯄ꯭ꯔꯤꯌꯥꯗꯣ ꯄ꯭ꯔꯤꯌꯥꯗꯣ ꯃꯥꯗꯣ ꯑꯝꯇ ꯇꯧꯔꯛꯑ ꯁꯥꯟꯅꯁꯦꯅ ꯍꯥꯏꯕꯅꯦ ꯑꯗꯨꯒ ꯃꯥꯗ ꯀꯣꯜꯗꯣ ꯁꯨꯡꯇꯧ ꯇꯧꯔꯛꯈꯤꯗ꯭ꯔꯦ ꯑꯩꯅ ꯅꯍꯥꯟ ꯇꯧꯔꯁꯨ ꯀꯛꯊꯠꯂꯛꯑꯦ ꯑꯗꯨꯒ ꯉꯁꯤꯗꯣ ꯈꯪꯍꯧꯗꯅ ꯂꯝꯕꯤꯗ ꯊꯦꯡꯅꯩꯌꯦꯕ
ꯎ ꯀꯩ ꯍꯥꯏꯔꯀꯦ
ꯍꯟꯗꯛ ꯆꯍꯤꯒꯤ ꯑꯍꯥꯥꯟꯕꯕꯨ ꯑꯣꯏꯔꯝꯃꯤ ꯏꯕꯥꯅꯤ ꯎꯅꯩꯗꯣ ꯑꯗꯨꯒ ꯎ ꯑꯩꯅ ꯑꯦ ꯄ꯭ꯔꯤꯌꯥꯅꯦ ꯑꯩꯈꯣꯏꯁꯤ ꯅꯪ ꯁꯤ ꯄ꯭ꯔꯤꯌꯥ ꯍꯥꯏꯟꯇ꯭ꯔꯦ ꯑꯩꯅ ꯄ꯭ꯔꯤꯌꯥꯟꯇꯥꯔꯦ ꯅꯪ ꯑꯩꯉꯣꯟꯗ ꯀꯣꯜ ꯇꯧꯔꯛꯇꯕ ꯇꯧꯔ ꯃꯥꯅ ꯇꯧꯔꯛꯀꯦ ꯃꯥ ꯁꯪꯗꯕꯅꯤ ꯏꯃꯨꯡ ꯏꯔꯥꯡ ꯐꯠꯇꯕꯩꯅꯦ ꯍꯥꯏꯔꯝꯃꯦ ꯃꯥꯗꯣ
ꯑꯣ ꯑꯗꯨ ꯅꯪꯅꯅꯦ ꯑ ꯋꯥꯔꯁꯗꯂꯔꯕꯣ ꯑꯗꯨ ꯑꯗꯨꯏ ꯃꯇꯨꯡꯗ ꯆꯥꯝꯃꯈꯛ ꯈꯤꯇꯪ ꯆꯪꯉꯛꯇ ꯉꯥꯏꯔꯤꯕ
ꯎꯝ ꯆꯥꯝꯃ ꯑꯗꯨꯒ ꯃꯊꯪ ꯑꯃꯒꯁꯨ ꯆꯪꯉꯑ ꯆꯪꯉꯛꯄ ꯃꯥꯜꯂꯦ ꯍꯧꯖꯤꯛ ꯄꯩꯁꯥ ꯌꯦꯡꯕꯗꯅꯦꯀꯣ ꯑꯩ ꯍꯣꯔꯦꯟ ꯊꯥꯔꯛꯀꯦ ꯄꯩꯁꯥꯗꯣ ꯌꯦꯡꯉꯨ ꯀꯌꯥꯅꯣꯝꯗꯤ ꯌꯧꯍꯧꯔꯕꯅꯦ ꯐꯥꯏꯚ ꯍꯟꯗ꯭ꯔꯦꯗꯂ ꯁꯤꯛꯁ ꯍꯟꯗ꯭ꯔꯦꯗꯂ ꯀꯩꯅꯣꯝꯗꯤ ꯌꯧꯍꯧꯔꯕꯅꯦ ꯑꯗꯨ ꯑꯣꯏ ꯇꯥꯔꯒꯗꯤ ꯑꯆꯥꯄꯣꯠ ꯑꯃ ꯆꯥꯕꯒꯤꯗꯤ ꯌꯥꯝ ꯀꯥꯟꯅꯗ꯭ꯔꯥ
ꯀꯥꯟꯅꯩ
ꯇꯥꯕ꯭ꯔꯥ ꯍꯥꯏꯗꯤ ꯑꯃ ꯑꯗꯨꯒꯤ ꯑꯩꯗꯣ ꯑꯗꯨꯒ ꯑꯗꯒꯤ ꯑꯩꯅ ꯁꯤꯒꯤꯗꯣ ꯀꯣꯜ ꯇꯧꯕꯗꯣ ꯑꯩꯁꯨ ꯀꯅꯥ ꯀꯅꯥ ꯇꯧꯗꯣꯏꯅꯣꯅ ꯑꯩ ꯏꯃꯥꯟꯅꯕꯤꯁꯤꯡꯗ ꯇꯧꯕꯗ ꯁꯌꯥꯒꯤ ꯇꯧꯕꯗꯁꯨ ꯑꯥꯏꯐꯣꯟꯒꯨꯝꯕꯗ ꯌꯥꯗꯦꯕ ꯍꯥꯏꯗꯤ ꯁꯤꯒꯤ ꯄ꯭ꯔꯣꯖꯦꯛꯁꯦ ꯑꯃ ꯑꯗꯨꯝ ꯔꯨꯔꯦꯜꯒꯨꯝꯕ ꯑꯗꯨꯝ ꯀꯩ ꯍꯥꯏꯅꯤ ꯑꯗꯨꯝ ꯃꯆꯥ ꯃꯆꯥ ꯈꯔ ꯄꯩꯁꯥ ꯈꯤꯇꯪ ꯈꯤꯇꯪ ꯇꯥꯟꯖꯅꯕꯒꯤ ꯑꯣꯏꯕꯒꯤ ꯑꯣꯏꯕꯒꯤ ꯑꯃ ꯑꯥꯏꯐꯣꯟꯒꯨꯝꯕꯗꯗꯤ ꯁꯤꯒꯤ ꯑꯦꯞꯁꯦ ꯐꯪꯗꯦꯕ ꯑꯦꯟꯗ꯭ꯔꯣꯏꯗ ꯈ ꯇꯪꯁꯨ ꯐꯪꯉꯦꯕ ꯁꯤꯁꯦ ꯑꯩꯅ ꯑꯗꯒꯤ ꯃꯅꯤꯄꯨꯔꯤ ꯍꯩꯕ ꯃꯤ ꯑꯝꯁꯨ ꯗꯔꯀꯥꯔ ꯇꯥꯏ ꯃꯩꯇꯩ ꯃꯌꯦꯛ ꯎꯝ
ꯁꯅꯥ ꯅꯪꯅ ꯁꯌꯥ ꯁꯥꯟꯅꯒ꯭ꯔꯦꯅ ꯑꯩꯅ ꯑꯃꯨꯛ ꯁꯌꯥ ꯁꯥꯟꯅ ꯕꯁꯦ ꯔꯤꯖꯦꯛ ꯂꯥꯛꯀꯗ꯭ꯔꯣ
ꯑꯗꯨꯗꯣ ꯑꯩꯅ ꯈꯜꯂꯤꯅꯦ ꯑꯗꯨꯗꯣ ꯅꯪꯅ ꯇꯧꯕꯗꯗꯤ ꯀꯩꯁꯨꯝ ꯇꯧꯗꯧ ꯃꯥꯟꯗꯦ ꯑꯗꯨꯒ ꯁꯌꯥ ꯅꯪ ꯁꯥꯟꯅꯔꯛꯄ ꯃꯇꯝꯗ ꯑꯩꯉꯣꯟꯗ ꯁꯥꯟꯅꯔꯛꯄꯗꯗꯤ ꯔꯤꯖꯦꯛ ꯆꯠꯇꯣꯏꯕ ꯃꯥꯜꯂꯦ ꯑꯩꯅ ꯈꯟꯕꯗ ꯏꯃꯥꯟꯕꯤ ꯑꯃ ꯑ ꯋꯥꯔꯤ ꯁꯥꯟꯅꯒꯦ ꯇꯧꯕ ꯀꯥꯟꯗ ꯃꯥꯅ ꯅꯪ ꯑꯩꯉꯣꯟꯗ ꯀꯣꯜ ꯇꯧꯔꯛꯀꯅꯨ ꯔꯤꯖꯦꯛ ꯆꯠꯇꯧ ꯃꯥꯜꯂꯦ ꯍꯥꯏꯌꯦꯕ ꯍꯥꯏꯗꯤ ꯑꯃꯁꯨ ꯑꯃꯁꯨ ꯄꯪꯁꯥꯟꯗ ꯁꯥꯟꯅꯅꯕ ꯑꯣꯏꯕꯗꯣ ꯑꯗꯨꯗꯤ ꯌꯥꯗꯕ ꯃꯥꯜꯂꯦꯕ
ꯑꯗꯨ ꯑꯩꯅ
ꯑꯗꯨꯝ ꯅꯪꯅ ꯑꯇꯣꯞꯄ ꯈꯪ ꯑꯩ ꯎꯝꯍꯨꯝ ꯇꯔꯨꯛ ꯍꯥꯏꯔꯛꯑꯦ ꯑꯩꯉꯣꯟꯗ ꯍꯧꯖꯤꯛꯀꯤ ꯏꯃꯥꯟꯅꯕꯤꯗꯨꯅ
ꯇꯔꯨꯛꯁꯦ ꯁꯥꯟꯅꯕ ꯀꯝꯄ꯭ꯂꯤꯠ ꯑꯣꯏꯔꯗꯤ ꯄꯩꯁꯥꯁꯦ ꯀꯌꯥ ꯆꯪꯉꯛꯀꯅꯤ ꯍꯥꯏꯅꯣ
ꯊꯥ ꯑꯗꯨꯒꯤ ꯑꯀꯛꯅꯕꯗꯤ ꯂꯩꯇꯦꯕ ꯀꯣꯜꯁꯦ ꯈꯪꯕ꯭ꯔꯥ ꯀꯣꯜꯁꯦ ꯁꯨꯃꯥꯏꯅ ꯐꯥꯏꯚ ꯇꯥꯏꯝꯂꯛ ꯇꯧꯕꯁꯤꯗꯅꯦ ꯀꯣꯜ ꯃꯔꯛꯇ ꯔꯤꯖꯦꯛ ꯆꯠꯄꯒꯨꯝꯕꯁꯨ ꯌꯥꯎꯋꯦꯕ ꯈꯔ ꯑꯗꯣ ꯄꯩꯁꯥꯒꯨꯝꯕ ꯆꯪꯉꯛꯇꯕꯁꯨ ꯌꯥꯎꯋꯦꯕ ꯑꯗꯣ ꯄꯩꯁꯥ ꯆꯪꯉꯛꯇꯕꯗꯣ ꯑꯈꯣꯏꯅ ꯀꯝꯄ꯭ꯂꯦꯟꯒꯨꯝꯕ ꯊꯥꯡꯒꯠ ꯇꯣꯏꯅꯦꯕ ꯑꯩꯒꯤ ꯃꯃꯥꯡꯗ ꯄꯩꯁꯥ ꯑꯃ ꯆꯪ ꯐꯔꯁꯇ ꯑꯩꯒꯤ ꯁꯚꯦꯟꯇꯤ ꯅꯥꯏꯟ ꯈꯛ ꯆꯪꯉꯛꯑꯒ ꯁꯨꯡꯆꯪ ꯆꯪꯉꯛꯈꯤꯗ꯭ꯔꯦꯕ ꯑꯗꯨꯒ ꯑꯩ ꯏꯃꯥꯟꯅꯕꯤꯅ ꯆꯪꯉꯛ ꯆꯪꯉꯛꯄ꯭ꯔ ꯍꯪꯉꯛꯑ ꯑꯩ ꯆꯪꯉꯛꯇꯦ ꯍꯥꯏꯔꯒ ꯃꯥꯅ ꯀꯝꯄ꯭ꯂꯦꯟ ꯊꯥꯡꯒꯠꯂꯦꯕ ꯑꯗꯨꯀꯥꯟꯗ ꯀꯣꯟ ꯆꯪꯉꯛꯑꯦꯕ ꯄꯩꯁꯥꯗꯣ ꯑꯗꯨꯒ ꯊ꯭ꯔꯤ ꯍꯟꯗ꯭ꯔꯦꯗꯀ ꯅꯥꯏꯟꯇꯤꯒ ꯀꯌꯥꯅꯣꯝ ꯆꯪꯉꯛꯏꯗꯣ ꯑꯗꯨ ꯑꯗꯨꯒꯤ ꯃꯇꯨꯡꯗ ꯄꯨꯂꯞ ꯆꯪꯉꯛꯄ ꯑꯣꯏꯗꯣꯏꯅꯦꯕ ꯑꯗꯨꯃꯥꯏꯅ ꯒ꯭ꯌꯥꯟ ꯇꯥꯗꯕ꯭ꯔꯥ ꯑꯩꯅ ꯍꯥꯏꯁꯦ
ꯀꯩꯗꯧꯔꯕꯗꯣ
ꯒ꯭ꯌꯥꯟ ꯇꯥꯗꯕ꯭ꯔꯕ ꯄꯩꯁꯥ ꯂꯥꯛꯄꯒꯤ ꯃꯑꯣꯡꯗꯣ ꯁꯨꯃꯥꯏꯅꯅꯦ ꯁꯨꯃꯥꯏꯅ ꯋꯥꯔꯤ ꯁꯥꯟꯅꯕꯁꯦ ꯋꯥꯔꯤ ꯁꯨꯃꯥꯏꯅ ꯁꯥꯟꯅꯕꯁꯤꯗꯅꯦ ꯃꯤꯅꯤꯠ ꯑꯃ ꯋꯥꯔꯤ ꯁꯥꯟꯅꯕꯁꯤꯗ ꯂꯨꯄꯥ ꯑꯩꯠ ꯑꯩꯠꯇꯤ ꯍꯥꯏꯌꯦꯕ ꯃꯣꯏꯗꯣ ꯑꯗꯣ ꯃꯤ ꯑꯃꯗ ꯅꯪ ꯑꯩꯉꯣꯟꯗ ꯆꯪꯉꯛꯄ ꯄꯩꯁꯥꯒ ꯑꯃꯗ ꯆꯪꯉꯛꯄ ꯄꯩꯁꯥꯒ ꯈꯇꯪ ꯂꯨ ꯄꯥꯥꯟ ꯑꯃꯅꯤ ꯆꯦꯟꯅꯕꯁꯨ ꯌꯥꯎꯋꯦꯕ ꯀꯩꯒꯤ ꯆꯦꯟꯅꯩꯅꯣ ꯍꯥꯏ ꯀꯥꯟꯗ ꯑꯩꯈꯣꯏꯒꯤ ꯁꯥꯟꯅꯕꯒꯤ ꯃꯣꯏꯒꯤ ꯗꯦꯇꯥꯗꯨꯒꯤ ꯃ ꯃꯇꯨꯡꯏꯟꯅ ꯀꯣꯜꯗꯨ ꯔꯤꯖꯦꯛ ꯆꯠꯄꯒꯁꯨ ꯑꯗꯨꯝ ꯌꯥꯎꯋꯦꯕ ꯑꯗꯨꯒꯤꯁꯨ ꯌꯦꯡꯉꯒ ꯈꯇꯪꯗꯤ ꯃꯥꯟꯅꯗꯦꯕ ꯑꯗꯣ ꯆꯧꯔꯥꯛꯅ ꯑꯗꯨꯝ ꯑꯦꯚꯔꯦꯁꯇ ꯐꯣꯔ ꯍꯟꯗ꯭ꯔꯦꯠ ꯐꯥꯏꯚ ꯍꯟꯗ꯭ꯔꯦꯠ ꯁꯨꯃꯥꯏꯅꯗꯤ ꯑꯗꯨꯝ ꯑꯣꯏꯕ ꯄꯩꯁꯥ ꯆꯪꯕꯁꯦ ꯗꯨꯨꯅꯤꯗꯥ ꯒꯨꯒꯜꯗ ꯊꯤꯌꯣ ꯑꯗꯨꯝ ꯀꯩ ꯍꯥꯏꯅꯤ ꯑꯩꯁꯨ ꯑꯍꯥꯟꯕꯗ ꯃꯤꯅ ꯍꯥꯟꯕꯗꯣ ꯊꯥꯖꯗꯦꯕ ꯀꯌꯥ ꯍꯥꯏꯗꯤ ꯕꯦꯡ ꯑꯦꯀꯥꯎꯟꯀ ꯇꯧꯅꯗꯣꯏꯅꯤꯅ ꯐ꯭ꯔꯣꯠꯂꯥꯒꯨꯝꯕ ꯈꯜꯂꯦꯕ ꯏꯁꯀꯦꯝꯒꯨꯝꯕ ꯌꯥꯝ ꯊꯣꯛꯏꯗꯅ ꯍꯧꯖꯤꯛ ꯑꯗꯨꯒꯤ ꯑꯗꯨ ꯑꯩꯗꯣ ꯑ ꯑꯍꯝꯕ ꯊꯥꯖꯔꯝꯗꯦꯕ ꯑꯗꯨꯒ ꯎ ꯃꯣꯏꯅ ꯁꯨꯃꯥꯏ ꯁꯨꯃꯥꯏꯅ ꯇꯧꯕꯅꯦ ꯈꯣꯠꯄꯅꯦ ꯑꯗꯩ ꯑꯩꯗꯣ ꯒꯨꯒꯜ ꯀꯩꯀꯥꯗꯁꯨ ꯊꯤꯔ ꯈꯣꯠꯂ ꯌꯦꯡꯀꯥꯟꯗ ꯑꯗꯨꯝ ꯃꯌꯥꯝꯅ ꯇꯧꯅꯕ ꯑꯣꯏ ꯂꯩꯔꯝꯕꯒꯤ ꯑꯩ ꯑꯗꯨꯝ ꯇꯧꯔꯤꯅꯦꯕ
ꯍ ꯅꯦ ꯆꯉꯒꯕ꯭ꯔꯥ
ꯌꯦ ꯆꯪꯉꯛꯅꯤꯌꯦ ꯁꯌꯥꯒꯤꯅꯦ ꯂꯨꯄꯥ ꯀꯩꯅꯣ ꯆꯪꯈ꯭ꯔꯕ ꯐꯥꯔꯁꯇ ꯂꯨꯄꯥ ꯑꯅꯤ ꯍꯥꯟꯅ ꯆꯪꯉꯛꯀꯅꯤꯕ ꯑꯗꯨꯒꯤ ꯑꯗꯨꯒ ꯂꯨꯄꯥ ꯑꯅꯤ ꯁꯌꯥꯒꯤ ꯂꯨꯄꯥ ꯆꯥꯝꯃꯒ ꯀꯌꯥꯅꯣꯃ ꯆꯪꯉꯛꯈ꯭ꯔꯕꯅꯦ ꯑꯗꯣ ꯑꯩꯅ ꯃꯈꯥ ꯀꯩꯀꯩ ꯆꯪꯉꯛꯄ꯭ꯔꯥ ꯌꯦꯡꯉꯣ ꯆꯪꯉꯛꯇ꯭ꯔꯁꯨ ꯑꯗꯨꯝ ꯍꯥꯏꯔꯛꯑꯣ ꯀꯝꯄ꯭ꯂꯦꯟ ꯇꯧꯗꯣꯏꯅꯦ ꯑꯩꯅ ꯑꯃꯛ ꯑꯩꯅ ꯍꯧꯖꯤꯛ ꯏꯃꯥꯟꯅꯕꯤꯗꯣ ꯍꯥꯏꯔ ꯀꯝꯄ꯭ꯂꯦꯟ ꯑꯃꯨꯛ ꯇꯧꯍꯟꯈꯤꯗꯣꯏꯅꯦꯕ ꯑꯗꯨꯃꯥꯏꯅ ꯇꯧꯗꯣꯏꯅꯦꯕ ꯑꯗꯨꯅ ꯆꯥꯈꯠꯇ꯭ꯔꯁꯨ ꯑꯗꯨꯝ ꯍꯥꯏꯔꯛꯑꯣ
ꯍꯥꯏꯔꯛꯀꯦ ꯀꯔꯝ ꯀꯥꯟꯗ ꯆꯪꯉꯛꯀꯗꯣꯏꯅꯣ
ꯑꯗꯣ ꯑꯩꯅ ꯈꯟꯕꯗ ꯅꯨꯃꯤꯠ ꯅꯤꯅꯤ ꯍꯨꯝꯅꯤꯗꯤ ꯆꯪꯒꯨꯝ ꯇꯧꯕꯅꯦ ꯆꯪꯉꯛꯇꯤ ꯆꯪꯉꯛꯀꯥꯟꯅꯤ
ꯑꯣ ꯄꯤꯛꯅꯤꯛꯀꯤ ꯊꯝꯖꯤꯜꯂꯒꯦ ꯄꯩꯁꯥꯁꯦ ꯑꯩꯈꯣꯏ ꯑꯝ ꯄꯤꯛꯅꯤꯛꯈꯤ ꯀꯩ ꯋꯥꯔꯤ ꯂꯤꯔꯛꯎꯒꯦ
ꯑꯁ ꯑꯩꯅ ꯂꯤꯗ ꯑꯣꯏꯔꯗꯤ ꯋꯥꯔꯤꯁ ꯁꯨꯡꯛ ꯌꯥꯝ ꯂꯩꯔꯗꯝꯅꯦꯕ
ꯀꯩ ꯃꯇꯥꯡꯗ ꯂꯤꯔꯣ ꯍꯥꯏꯅꯣ ꯍꯥꯏꯔꯣ
ꯍꯦꯠꯇ ꯂꯤꯔꯛꯑꯣ ꯌꯥꯏꯅ ꯂꯤꯅꯤꯡꯕ ꯅꯪꯅ ꯁꯨꯝ ꯃꯤꯉꯣꯟꯗꯒ ꯅꯪꯒꯤ ꯀꯩꯅꯣ ꯑꯃ ꯗꯨꯀꯥꯟꯗꯒ ꯂꯥꯛꯄꯗ ꯋꯥꯊꯤ ꯋꯥꯔꯦꯝ ꯑꯣꯏꯔꯁꯨ ꯁꯨꯝ ꯁꯥꯎꯅꯤꯡꯈꯤꯕꯒ ꯂꯩꯔꯁꯨ ꯂꯣꯏ ꯂꯤꯠꯊꯣꯔꯛꯑꯣ ꯌꯥꯏ ꯑꯗꯒꯤ ꯃꯤ ꯀꯄꯜꯒꯤ ꯃꯤ ꯋꯥ ꯑꯣꯏꯔꯁꯨ ꯂꯤꯔꯛꯑꯣ
ꯈꯪꯗꯦ ꯉꯁꯤ ꯀꯩꯅꯣ ꯑꯩꯈꯣꯏ ꯗꯨꯀꯥꯟꯒꯤ ꯈꯣꯏꯗꯧ ꯌꯥꯝ ꯁꯥꯎꯅꯤꯡ ꯉꯔꯥꯡꯁꯦ ꯀꯩꯅꯣ ꯇꯧꯔꯦꯗꯅ ꯑꯥ ꯒ꯭ꯔꯨꯞꯁꯤꯗꯅꯦ
ꯎꯝ
ꯑꯣꯗꯔꯁꯦ ꯑꯃꯐꯛ ꯂꯧꯔꯔꯣꯏ ꯍꯥꯏꯗꯤ ꯑꯗꯨ ꯑꯣꯏꯔꯁꯨ ꯍꯥꯏꯗꯤ ꯍꯥꯎꯋꯕꯔ ꯀꯩꯅꯣ ꯉꯁꯤꯒꯤꯅꯦ ꯑꯣꯗꯔ ꯑꯅꯧꯕ ꯑꯗꯤ ꯑꯃ ꯄꯣꯛ ꯂꯧꯔꯔꯣꯏ ꯍꯥꯎꯋꯦꯕꯔ ꯀꯩꯅꯣꯗꯤ ꯇꯧꯅꯤ ꯏꯁꯇꯣꯔꯗꯤ ꯍꯥꯡꯒꯅꯤ ꯑꯗꯣ ꯄꯨꯡ ꯑꯃꯗꯩ ꯍꯥꯡꯒꯅꯤꯅ ꯒ꯭ꯔꯨꯞꯁꯤꯗ ꯃꯦꯁꯦꯁꯁꯦ ꯊꯥꯔꯛꯑꯦꯕꯀꯣ ꯆꯤꯆꯦꯁꯤꯅ ꯇꯥꯕ꯭ꯔꯥ
ꯇꯥꯏꯌꯦ ꯇꯥꯏꯌꯦ ꯍꯥꯏꯔꯛ
ꯑꯗꯨꯒ ꯑꯩꯁꯤꯅ ꯂꯥꯏꯠ ꯔꯤꯌꯦꯛꯦꯛꯀ ꯇꯧꯈ꯭ꯔꯦꯕ ꯉꯔꯥꯡꯁꯦ ꯑꯗꯒꯤ ꯃꯣꯏ ꯑꯉꯥꯡ ꯑꯅꯤꯗꯨꯗꯒ ꯍꯥꯏꯕꯤꯔꯦꯕ ꯉ ꯑꯁꯤꯗꯤ ꯄꯨꯡ ꯑꯃꯗꯩ ꯍꯥꯡꯗꯣꯏ ꯅꯠꯇ꯭ꯔꯣ ꯅꯪ ꯃꯦꯁꯦꯁ ꯎꯔꯕ ꯑꯣꯏꯠꯁꯦ ꯅ ꯒ꯭ꯔꯨꯞꯇ ꯊꯥꯕꯗꯣ ꯈꯣꯠꯄ ꯍꯥꯠꯄꯗꯣꯒꯥꯏꯔꯒ ꯇꯧꯔꯒ ꯃꯣꯏꯁꯦ ꯑꯁ ꯌꯥ ꯐꯔ
ꯎꯝ ꯎꯝ
ꯊꯣꯡꯍꯥꯡꯗ꯭ꯔꯗꯤ ꯀꯩꯗꯧꯔꯒꯦ ꯍꯥꯏꯔꯛꯏ ꯏꯁꯇꯦꯁꯤꯅ ꯑꯗꯨꯒ ꯑꯦꯁꯦ ꯀꯩꯅꯣ ꯁꯤ ꯍꯥꯎꯒꯦ ꯑꯩꯅ ꯀꯝꯀ ꯍꯥꯏꯈ꯭ꯔꯤꯅꯣ ꯈꯣꯠꯈ꯭ꯔꯤꯅꯣ ꯍꯥꯏꯔꯛꯏ ꯑꯗꯒꯤꯗꯤ ꯆꯦ ꯀ꯭ꯔꯛꯇ ꯃꯥꯏ ꯍꯥꯏꯔꯩ ꯑꯗꯨꯗꯤ ꯆꯦ ꯕꯦꯟꯁꯅꯁꯨ ꯍꯥꯏꯔꯛꯑꯦ ꯈꯣꯠꯂꯦꯅ ꯁꯃꯥꯏꯅ ꯍꯥꯏꯌꯦꯔꯨꯄꯥꯁ꯭ꯔꯤꯅ ꯑꯗꯒꯤ ꯏꯁꯀ꯭ꯔꯤꯟ ꯁꯣꯠ ꯊꯥꯖꯤꯜꯂ ꯑꯗꯨꯗꯩ ꯆꯦꯁꯦ ꯁꯥꯎꯗ ꯌꯥꯝ ꯁꯥꯎꯅꯤꯡꯉꯒ ꯎ ꯁꯥꯎꯅꯤꯡꯕꯗꯤ ꯂꯣꯏꯍꯧꯗꯦ ꯃꯥꯅꯗꯤ ꯂꯥꯜꯂꯦꯗꯅ ꯑ ꯑꯗꯨꯒ ꯁꯥꯎꯅꯤꯡꯕꯗꯤ ꯂꯣꯏꯍꯧꯗꯕꯤꯗ ꯨꯅꯤꯌꯥꯕ ꯀꯣ ꯑꯗꯨꯒꯤ ꯀꯩꯅꯣ ꯑꯥ ꯑꯗꯨꯗꯤ ꯀꯩꯅꯣꯗ ꯃꯤꯉꯣꯟꯗ ꯁꯣꯏꯕꯗ ꯊꯥꯒꯗꯕꯅꯤ ꯑꯗꯨ ꯅꯣꯏ ꯑꯗꯨꯃꯥꯏꯅ ꯍꯥꯏꯔꯗꯤ ꯈꯤꯇꯪ ꯀꯣꯜ ꯗꯔꯁ ꯇꯧꯔꯒ ꯍꯥꯏꯔꯛꯄꯗꯧꯒꯦ ꯍꯥꯏꯔꯤꯌꯦ ꯃꯉꯣꯟꯗ ꯑꯗꯨꯒ ꯍꯧꯖꯤꯛ ꯀꯩꯅꯣ ꯇꯧꯕꯒꯤ ꯃꯤ ꯑꯣꯗꯔ ꯂꯧꯕꯒꯤ ꯗꯨꯀꯥꯟ ꯃꯃꯥꯡꯗ ꯉꯥꯏ ꯂꯩꯔꯦ ꯍꯥꯏ ꯀꯃꯥꯏꯅ ꯇꯧꯗꯣꯏꯔꯤꯒꯦ ꯂꯥꯛꯑꯣ ꯈꯣꯠꯂꯣꯅ ꯇꯧꯔ ꯏꯁꯧꯁꯦ ꯂꯥꯡꯁꯤꯜꯂꯛꯏꯌꯦꯦ
ꯎꯝ
ꯑꯗꯨꯒ ꯀꯩꯅꯣ ꯇꯧꯔꯛꯑꯦ ꯑꯩꯉꯣꯟꯗ ꯑꯃꯨꯛ ꯀꯣꯜ ꯇꯧꯔꯛꯑꯦꯕ ꯑ ꯑꯗꯨꯒ ꯃꯥ ꯍꯥꯏꯅꯤꯅꯦ ꯏꯕꯦꯟꯁ ꯅꯪꯅ ꯄꯨꯡ ꯑꯃꯗ ꯍꯥꯡꯉꯣ ꯍꯥꯏꯁꯦ ꯀꯩꯒꯤꯅꯣꯌꯦ ꯗꯨꯀꯥꯟꯗꯣ ꯃꯥꯏ ꯈꯨꯅꯝꯗꯣ ꯈꯣꯏꯗꯧ ꯁ ꯃꯥꯅ ꯒ꯭ꯔꯨꯞꯇꯨꯗ ꯃꯦꯁꯦꯁ ꯊꯥꯔꯛꯏꯅꯦ ꯑꯗꯨꯗꯨꯒ ꯑꯩꯅ ꯄꯨꯡ ꯑꯃꯗꯩ ꯍꯥꯡꯉ ꯌꯦꯪꯉꯣ ꯍꯥꯏꯁꯦ ꯀꯩꯒꯤꯅꯣ ꯑꯩꯉꯣꯟ ꯑꯗ ꯑꯩꯅ ꯀꯅ ꯆꯦ ꯅ ꯒ꯭ꯔꯨꯞꯇ ꯍꯥꯏ ꯑꯗꯨꯒ ꯑꯗꯨꯗꯤ ꯃꯤꯉꯣꯟꯗ ꯗ ꯁꯣꯏꯕꯅꯦꯌꯦ ꯑꯗꯨꯒ ꯅꯪ ꯑꯗꯨꯃꯥꯏꯅ ꯂꯩꯔꯗꯤ ꯑꯩꯉꯣꯟꯗ ꯀꯣꯜ ꯇꯧꯔꯒ ꯍꯥꯏꯐꯦꯠꯇ ꯑꯣꯏꯔꯁꯨ ꯍꯪꯉꯛ ꯊꯣꯛꯄ ꯀꯗꯧꯒꯦ ꯃꯤ ꯆꯤꯟꯕꯗꯨꯗ ꯑꯩꯈꯣꯏꯁꯨ ꯁꯣꯏꯗꯅ ꯊꯥꯒꯤꯈꯤꯕꯅꯦ ꯑꯗꯨꯗꯤ ꯑꯩꯅ ꯈꯪꯗꯦꯁꯦ ꯑꯗꯨꯃꯥꯏꯅ ꯍꯥꯏꯔꯛꯄꯅꯤꯅ ꯈꯣꯠꯄꯅꯤꯅꯅ ꯍꯥꯏꯔꯦ ꯑꯗꯨꯒ ꯖꯨꯟ ꯑꯩꯇꯤꯟꯐꯧ ꯑꯩꯅ ꯁꯨꯇꯤ ꯊꯥꯗ꯭ꯔꯒ ꯉꯁꯤꯅ ꯀꯩ ꯂꯩꯕꯒꯤꯦ ꯑꯩꯅ ꯀꯩꯗꯧꯕꯩ ꯁꯨꯇꯤ ꯊꯥꯗꯣꯏꯅꯣꯌꯦ ꯃꯥꯒꯤ ꯁꯛꯀꯨ ꯈꯨꯛꯀ ꯇꯣ ꯌꯥꯝ ꯎꯁꯤꯠꯇꯕꯒꯤ ꯃꯑꯣꯡꯗꯣ ꯑꯗꯨꯗꯒꯤ ꯍꯧꯖꯤꯛꯦ ꯀꯁꯇꯃꯔꯁꯤꯡ ꯉꯥꯏ ꯂꯩꯔꯦ ꯍꯥꯏ ꯑꯗꯣ ꯀꯃꯥꯏꯅ ꯇꯧꯗꯣꯔꯤꯒꯦꯕ ꯍꯧꯖꯤꯛ ꯀꯅꯥꯅꯝ ꯊꯣꯛꯍꯜꯂꯛꯑꯣ ꯍꯥꯏꯗꯤ ꯑꯩꯗꯤ ꯂꯥꯞꯄꯅꯤꯅ ꯀꯩꯅꯣ ꯇꯧꯔꯦ ꯑꯉꯥꯡ ꯑꯅꯤ ꯑꯃꯅ ꯀꯩꯁꯥꯝꯄꯥꯠꯇ ꯑꯩꯅ ꯑꯃꯅ ꯀꯩꯁꯥꯝꯊꯣꯡꯗꯣꯏꯅꯦꯕ ꯑꯃ ꯊꯣꯛꯍꯜꯂꯛꯑꯣ ꯀꯅꯥ ꯅꯣꯝ ꯊꯣꯡꯍꯜꯂꯣ ꯊꯣꯡ ꯍꯥꯡꯗꯣꯛꯅꯕꯅ ꯇꯧꯔꯛꯑꯦ ꯑꯩꯉꯣꯟꯗ ꯑꯗꯨꯒ ꯍꯣꯏ ꯍꯥꯏꯒ꯭ꯔꯒꯦ ꯆꯦ ꯍꯥꯏ ꯍꯥ
ꯀꯩꯁꯥꯝꯄꯥꯠꯁꯤꯅ ꯀꯅꯥꯅꯣꯕ
ꯁ꯭ꯋꯦ ꯇꯝꯗꯣ ꯑꯩꯒ ꯇꯧꯃꯤꯟꯅꯕꯗꯣ ꯁ꯭ꯋꯦꯇꯝꯒ ꯇꯧꯃꯤꯟꯅꯕ ꯑꯁ ꯑꯥ ꯑꯩꯒ ꯇꯧꯃꯤꯟꯅꯕ ꯅꯨꯡꯊꯤꯜꯗ ꯇꯧꯃꯤꯟꯅꯕꯗꯣ ꯔꯨꯄꯁꯤ ꯅꯠꯇꯕꯗꯣ ꯑꯣ ꯑꯗꯨꯗꯣ ꯑꯩꯅ ꯑ ꯀꯅꯣ ꯇꯧꯔꯦ ꯀꯣꯜ ꯇꯧꯔ ꯍꯥꯏꯔꯦꯕ ꯀꯅꯣ ꯇꯧ
ꯎꯝ
ꯑꯝꯇ ꯊꯣꯛꯄꯤꯌꯣ ꯆꯦ ꯑꯗꯨꯃꯥꯏꯅ ꯈꯣꯠꯂꯦ ꯍꯥꯏꯔꯛꯑꯦꯅ ꯇꯧꯔꯒ ꯑꯗꯨꯒ ꯉꯥꯏ ꯉꯝꯗꯦꯀꯣ ꯀꯅꯣꯗꯣ ꯁꯨꯝ ꯀꯣꯜ ꯇꯧꯁꯜꯂꯛꯑꯦ ꯆꯦꯆꯦꯗꯣ ꯑꯃꯨꯛꯀ ꯀꯣꯜ ꯇꯧꯁꯤꯜꯂꯛꯑꯦ ꯕꯤꯟꯁꯪ ꯀꯅꯥꯅꯣ ꯀꯔꯤꯅꯣ ꯀꯣꯜ ꯑꯃ ꯂꯥꯛꯁꯜꯂꯛꯏꯖꯦ ꯏꯚꯦꯟ ꯁꯪ ꯀꯅꯥꯅꯣ ꯍꯧꯖꯤꯛ ꯊꯣꯛꯂꯛꯀꯗꯣꯏꯁꯦ ꯀꯅꯥꯅꯅꯣ ꯗꯨꯀꯥꯟ ꯐꯝꯗꯣꯏ ꯁꯦꯌꯦ ꯑꯩꯅ ꯆꯦ ꯊꯣꯛꯂꯛ ꯑꯅꯤ ꯍꯥꯏꯕꯅꯤ ꯃꯤ ꯃꯔꯤ ꯃꯉꯥꯇ ꯉꯥꯏꯕꯤꯌꯣ ꯍꯥꯏ ꯍꯥꯏꯔꯛꯑꯦꯅ ꯍꯥꯏꯔꯦ ꯑ ꯀꯣꯜꯒꯁꯦ ꯐꯠꯀ ꯊꯝꯈ꯭ꯔꯦ ꯑꯗꯨꯒ ꯊꯣꯛꯄꯩꯗꯨꯗꯀꯣ ꯉꯥꯡꯗꯨꯅ ꯊꯣꯛꯄꯗꯨꯗ ꯎꯝ ꯑꯣꯗꯔꯁꯦ ꯃꯥꯅ ꯄꯨꯔꯛꯄ ꯑꯣꯗꯔꯅꯦꯕ ꯆꯤꯆꯦꯅ ꯑ ꯍꯥꯏꯗꯤ ꯁ꯭ꯇꯣꯔꯗꯒꯤ ꯂꯧꯅꯒꯗꯕ ꯑꯣ ꯅꯠꯇꯕ ꯆꯦꯁꯨ ꯗꯨꯀꯥꯟ ꯃꯥꯡꯗꯦ ꯗ ꯉꯥꯏ ꯂꯩꯔꯝꯃꯦ ꯍꯥꯏꯌꯦꯕꯀꯣ ꯑꯗꯨ ꯗꯨꯀꯥꯟ ꯃꯃꯥꯡꯗꯨꯗꯒꯤ ꯃꯥꯅ ꯄꯣꯔꯛꯄ ꯑꯣꯗꯔꯗꯣ ꯀꯁꯇꯃꯔꯅ ꯁ꯭ꯇꯣꯔꯗꯩ ꯂꯧꯅꯗꯣꯏꯕ ꯑꯗꯩꯩꯗ ꯃꯥꯅ ꯊꯤꯅ ꯁꯥꯎꯏꯗꯣ ꯀꯩꯒꯤꯅꯣ ꯍꯥꯏꯕ ꯍꯥꯏꯗꯤ ꯀꯁꯇꯃꯔꯗꯣ ꯂꯥꯛꯇ꯭ꯔꯤ ꯍꯥꯏꯌꯦꯕꯀꯣ ꯀꯩꯁꯨ ꯂꯥꯛꯑꯒꯁꯨ ꯆꯦꯅ ꯍꯥꯟꯅ ꯑꯣꯗꯔꯗꯣ ꯄꯨꯣꯔꯛꯇꯕꯅꯤꯅ ꯀꯩꯁꯨ ꯄꯤꯅꯕꯗꯣ ꯌꯥꯔꯣꯏꯗꯅ
ꯎꯝ
ꯑꯗꯨꯒ ꯍꯦꯛꯇ ꯆꯥꯔꯛꯑ ꯃꯉꯣꯟꯗꯨꯗ ꯏꯁꯧ ꯂꯥꯛꯦ ꯀꯩꯅꯣꯗꯣ ꯑꯃ ꯑꯌꯨꯛ ꯇꯧꯕ ꯅꯨꯄꯤꯗꯣ ꯔꯨꯄꯥꯁ꯭ꯔꯤꯗꯣ ꯃꯤꯅꯤꯠ ꯇꯔꯥꯏ ꯃꯅꯨꯡꯗ ꯌꯧꯔꯛꯑꯣ ꯍꯥꯏꯌꯨ ꯀꯥꯏꯅ ꯇꯧꯑꯦꯌꯦ ꯃꯀꯣꯛ ꯈꯨꯠꯆꯥꯛ ꯑꯃ ꯑꯗꯨꯗꯅꯦ ꯑꯩꯅꯅꯦ ꯑꯃꯨꯛ ꯇꯣꯛꯅꯤꯡꯉꯛꯏꯁꯦ ꯍꯥꯏꯗꯤ ꯉꯁꯤꯗꯣ ꯁꯥꯎꯅꯤꯡꯉꯛꯄ ꯑꯩꯅ ꯇꯣꯛꯑꯅꯤꯅ ꯍꯥꯏꯔꯒ ꯀꯣꯛ ꯇꯣꯛꯊꯣꯛ ꯈ꯭ꯔꯁꯤꯔꯥ ꯀꯥꯏꯅ ꯑꯃꯨꯛꯀ ꯈꯟꯖꯜꯂꯛꯑꯦ ꯃꯀꯣꯛ ꯈꯨꯆꯥꯛꯇꯣ ꯑꯃꯥꯏꯅ ꯇꯧꯕ ꯌꯥꯝ ꯂꯩꯌꯦ ꯍꯥꯏꯕ ꯏꯁ ꯃꯤꯋꯥ ꯉꯥꯡꯅꯩꯀꯣ
ꯃꯥꯗꯣ ꯈꯤꯇꯪ ꯇꯧꯕ ꯉꯝꯕꯅꯤ ꯄꯄꯤ ꯑꯣꯏꯕ꯭ꯔꯕ
ꯇꯧ ꯉꯝꯃꯤꯅꯦ ꯀꯩꯅꯣ ꯈꯨꯔꯥꯏ ꯅꯨꯄꯤꯅꯤ ꯀꯩꯅꯣ
ꯈꯇꯪ ꯈꯤꯇꯪ ꯀꯩ ꯍꯥꯏꯅꯤ ꯃꯁꯛ ꯃꯇꯧꯗꯨꯁꯨ ꯈꯤꯇꯪ ꯃꯥꯜꯂꯦ ꯃꯥꯏ ꯃꯅꯥꯎꯨꯄꯤꯗꯨꯁꯨ ꯌꯥꯝ ꯇꯧ ꯉꯝꯃꯝꯗꯧꯕ ꯑꯗꯨ ꯃꯥꯜꯂꯦ
ꯍꯣꯏ ꯉꯝꯗꯤ ꯉꯝꯕꯅꯦ ꯃꯅꯥꯎꯄꯤꯗꯣ ꯑꯗꯨ ꯑꯣꯏꯔꯁꯨ ꯃꯅꯥꯎꯄꯤꯗꯨꯅ ꯁꯣꯅꯨ ꯆꯨꯔꯒ ꯉꯝꯕ ꯅꯠꯇꯕ ꯑꯃ ꯑꯆꯨꯝꯕꯅ ꯀꯩꯅꯣ ꯑꯔꯥꯟꯕꯅ ꯀꯩꯅꯣ ꯐꯖꯅ ꯈꯪꯉꯒ ꯋꯥ ꯈꯪꯉꯒ ꯇꯧꯋꯦꯕ ꯆꯦꯆꯦꯁꯤꯅꯅꯦ ꯍꯦꯛꯇ ꯃꯥ ꯂꯥꯟꯕꯁꯨ ꯌꯥ ꯌꯥꯗꯦ ꯃꯤꯉꯣꯟꯗ ꯑꯗꯨꯝ ꯅꯝꯁꯤꯟꯗꯣꯏꯅꯦ ꯑꯗꯨ ꯁꯥꯎꯅꯤꯡꯉꯦ ꯍꯥꯏꯕ ꯃꯥꯏ ꯅꯝꯁꯤꯟꯕꯗ ꯑꯣꯖ ꯑꯩꯗꯤ ꯑꯩꯈꯣꯏꯗꯧꯖꯗꯦ
ꯑꯗꯣ ꯃꯥ ꯑꯗꯨꯃꯥꯏꯅ ꯇꯧ ꯇꯥꯔꯗꯤ ꯃꯥꯏ ꯕꯤꯖꯤꯅꯦꯁꯇꯣ ꯈꯜꯂꯦꯔꯗꯤ ꯀꯃꯥꯏꯅ ꯇꯧꯔꯛꯇꯣꯔꯤꯒꯦ
ꯑꯗꯨ ꯈꯪꯗꯦ ꯁꯨꯝ ꯁꯨꯝ ꯆꯥꯎ